ꯇꯥꯏꯌꯦ
ꯀꯩꯗꯧꯔꯤꯒꯦ
ꯑꯁ ꯊꯕꯛ ꯑꯃ ꯆꯠꯂꯨꯕ ꯍꯜꯂꯛꯇ ꯉꯥꯏꯔꯤꯗ ꯑꯗꯨꯒꯤ ꯉꯥꯏꯍꯥꯛ ꯄꯣꯊꯥꯔꯤ ꯋꯥꯃꯟꯗꯅ
ꯆꯥꯛꯇꯤ ꯆꯥꯔꯕꯣ ꯆꯥꯗ꯭ꯔꯤ
ꯆꯥꯛ ꯆꯥꯗ꯭ꯔꯤ ꯆꯥꯛꯇꯤ ꯊꯣꯡꯉꯦ ꯑꯗꯣ ꯏꯟꯖꯥꯡꯗꯤ ꯊꯣꯡꯗ꯭ꯔꯤ
ꯊꯕꯛ ꯑꯃ ꯇꯧꯕ ꯌꯥꯕ ꯂꯩꯔꯦꯅꯍꯦ ꯃꯌꯥꯝ ꯄꯨꯜꯂꯒ
ꯀꯔꯤ ꯀꯔꯤ ꯇꯧꯖꯦ ꯍꯥꯏꯅꯣ ꯇꯧꯕ ꯌꯥꯏ ꯀꯩꯅꯣ ꯑꯩꯈꯣꯏꯅ ꯊꯕꯛ ꯍꯧꯖꯤꯛ ꯁꯔꯀꯥꯔꯒꯤ ꯊꯕꯛ ꯇꯥꯟꯅꯕꯗꯣ ꯋꯥꯔꯕꯅꯤꯅ
ꯏꯁꯥꯒꯤ ꯁꯦꯟꯊꯣꯛ ꯂꯝꯕꯤ ꯈꯔ ꯇꯥꯟ ꯌꯥꯏ ꯀꯩꯅꯣ ꯀꯩꯗꯧꯁꯦ ꯍꯥꯏꯅꯣ
ꯀꯥꯔ ꯋꯥꯁ ꯇꯧꯕ ꯌꯥꯔꯦꯅꯦ ꯒꯥꯔꯤ ꯆꯥꯝꯕ
ꯒꯥꯔꯤ ꯆꯥꯝꯕ ꯈꯣꯠꯄ ꯇꯧꯔꯁꯦ ꯍꯥꯏꯔꯣ
ꯑꯥ
ꯑ ꯀꯗꯥꯏꯗ ꯇꯧꯁꯦ ꯍꯥꯏꯅꯣ
ꯑꯦ ꯑꯩꯈꯣꯏ ꯁꯣꯔꯣꯛ ꯄꯥꯟꯅꯤꯅ ꯑꯩꯈꯣꯏ ꯁꯣꯔꯣꯛ ꯇꯧꯔꯗꯕꯅꯤ ꯗꯨꯕꯨ ꯏꯁꯤꯡ ꯂꯥꯛꯏꯕꯣ ꯏꯔꯥꯛ ꯂꯥꯛꯇ꯭ꯔꯕꯣ ꯂꯥꯛꯄ꯭ꯔꯣ
ꯑꯩ ꯏꯁꯤꯡꯗꯤ ꯆꯍꯤ ꯆꯨꯞꯄ ꯋꯥꯠꯇꯤꯌꯦ
ꯏꯁꯤꯡꯗꯨ ꯌꯥꯝ ꯃꯔꯥꯡ ꯀꯥꯏꯔꯗꯤ ꯌꯥꯗꯤ ꯌꯥꯕꯖꯥꯠꯅꯤ
ꯏꯁꯤꯡ ꯃꯔꯥꯡ ꯐꯖꯅ ꯀꯥꯏꯔꯦ ꯑꯗꯣ ꯑꯩꯈꯣꯏ ꯏꯁꯥꯒꯤ ꯄꯇꯥꯂꯦꯟꯗ ꯇꯧꯖꯕꯅꯗꯤ ꯐꯗꯧ ꯃꯥꯜꯂꯦ ꯃꯁꯤ ꯀꯔꯕꯥꯔꯁꯦ
ꯑꯣ ꯌꯥꯗꯤ ꯌꯥꯏꯌꯦ
ꯍꯥꯏꯗꯤ ꯍꯌꯦꯡ ꯁꯔꯀꯥꯔꯒꯤ ꯂꯝꯅꯤ ꯑꯗꯨꯅꯤ ꯑꯗꯥꯅꯦꯅ ꯂꯝ ꯇꯛꯊꯣꯛꯄ ꯑꯗꯩ ꯂꯧꯁꯤꯟꯕ ꯑꯃꯨꯛ ꯂꯥꯛꯀꯅꯤꯗꯅ ꯑꯣꯟꯊꯣꯛ ꯑꯣꯟꯁꯤꯟꯒꯦ
ꯎꯝ
ꯃꯃꯥꯡꯗ ꯂꯥꯛꯄ ꯑꯗꯨꯃꯥꯏꯅ ꯑꯗꯨ ꯂꯥꯛꯄꯗ ꯑꯃꯨꯛ ꯅꯨꯡꯉꯥꯏ ꯅꯗꯣꯏ ꯁꯔꯨꯛꯄꯨꯗꯤ ꯑꯩꯈꯣꯏꯒꯤ ꯄꯇꯥꯔꯣꯝꯗ ꯆꯪꯁꯤꯜꯂꯒ ꯁꯥꯔꯨꯔꯒ ꯑꯩꯈꯣꯏ ꯄꯨꯈ꯭ꯔꯤꯒꯨꯝꯕ ꯑꯗꯒꯤ ꯂꯧꯔꯒ ꯏꯁꯤꯡꯗꯣ ꯏꯊꯩ ꯅꯛꯄꯅꯤꯅ ꯍꯌꯦꯡ ꯄꯨꯈ꯭ꯔꯤ ꯏꯁꯤꯡ ꯂꯣꯏꯔꯦ ꯍꯥꯏꯔꯁꯨ ꯐꯠꯂꯥꯎꯅ ꯑꯃꯨꯛ ꯆꯤꯡꯁꯤꯟꯕ ꯌꯥꯏꯗꯅ
ꯌꯥꯏ ꯑꯗꯨꯁꯨ ꯑꯗꯨꯃꯥꯏꯅ ꯇꯧꯕꯁꯨ ꯑꯗꯣ
ꯑꯗꯨꯃꯥꯏꯅ ꯇꯧꯔꯒ ꯇꯧꯔꯁꯤꯔꯥ
ꯄꯩꯁꯥ ꯅꯨꯡꯁꯥꯅ ꯀꯃꯥꯏꯅ ꯇꯧꯕ ꯀꯌꯥꯝ ꯆꯪꯗꯣꯏꯅꯣ
ꯄꯩꯁꯥꯁꯤ ꯌꯥꯝ ꯆꯪꯍꯟꯒꯦ ꯌꯥꯏ ꯆꯪꯍꯜꯂꯣꯏꯒꯦ ꯑꯗꯣ ꯃꯇꯝꯁꯤꯒ ꯆꯥꯟꯅꯕ ꯃꯑꯣꯡꯗ ꯇꯧꯔꯗꯤ ꯂꯥꯛ ꯃꯉꯥ ꯇꯔꯨꯛꯇꯤ ꯆꯪꯒꯅꯤ ꯍꯥꯏꯗꯤ ꯁꯪ ꯑꯃ ꯒꯥꯔꯤ ꯊꯧꯖꯤꯟꯕꯝ ꯁꯪ ꯑꯃ ꯁꯥꯗ ꯌꯥꯔꯣꯏ ꯅꯣꯡꯖꯨ ꯅꯨꯡꯁꯥ ꯁꯥ ꯍꯥꯏꯕ ꯑꯃ ꯂꯩꯕꯅꯤꯅ ꯅꯨꯡꯖꯨ ꯊꯥ ꯃꯇꯝꯗꯗꯤ ꯃꯄꯥꯟꯒ ꯀꯨꯞꯇ꯭ꯔꯒꯗꯤ ꯈꯟꯗ꯭ꯔꯒꯗꯤ ꯒꯥꯔꯤ ꯆꯥꯝꯕ ꯈꯣꯠꯄ ꯅꯨꯡ ꯉꯥꯏꯔꯣꯏꯗꯅ
ꯎꯝ
ꯑꯗꯨ ꯌꯥꯕ ꯁꯪ ꯑꯃ ꯁꯥꯔꯕ ꯒꯥꯔꯤ ꯊꯧꯖꯤꯟꯕ ꯑꯗ ꯑꯩꯈꯣꯏꯅ ꯒꯥꯔꯤ ꯊꯧꯒꯠꯂꯒ ꯆꯥꯝꯕꯗꯨꯗ ꯃꯈꯥ ꯀꯥꯞꯅꯤꯡꯕ ꯈꯣꯠꯅꯤꯡꯕꯗꯣ ꯇꯧꯕꯗ ꯅꯨꯡꯉꯥꯏꯅꯕ ꯒꯥꯔꯤ ꯊꯧꯒꯠꯐꯝ ꯑꯃ ꯁꯥꯔꯕ ꯑꯗꯨ ꯁꯥꯕꯁꯦ ꯁꯥꯗꯕꯤꯗ ꯑꯩꯈꯣꯏꯒꯤ ꯍꯧꯖꯤꯛꯀꯤ ꯃꯦꯆꯤꯟ ꯊꯣꯛꯆꯜꯂꯛꯑꯕꯅꯤꯅ ꯃꯦꯆꯤꯟꯒꯤ ꯊꯥꯡꯀꯠ ꯊꯥꯡꯗ ꯌꯥꯕ
ꯍꯧꯖꯤꯛꯀꯤ ꯈꯨꯠꯁꯨ ꯈꯨꯠꯂꯥꯏꯗꯨꯗꯅꯤꯅꯦ ꯌꯥꯝꯅ
ꯎꯝ ꯑꯗꯨ ꯊꯥꯡꯀꯠ ꯊꯥꯡꯗ ꯌꯥꯕ ꯒꯥꯔꯤ ꯊꯥꯡꯀꯠ ꯊꯥꯡꯗ ꯌꯥꯕ ꯑꯃ ꯂꯩꯌꯦꯕꯀꯣ ꯑꯗꯨ ꯂꯨꯄꯥ ꯂꯥꯛ ꯑꯃꯒ ꯂꯤꯁꯤꯡ ꯀꯨꯟꯃꯨꯛ ꯆꯪꯉꯦꯅ ꯍꯥꯏꯌꯦꯕ ꯑꯗꯨ ꯗꯨꯃ ꯂꯧꯕꯗ ꯑꯗꯒꯤ ꯑꯗꯨꯒꯤ ꯑꯥ ꯄꯥꯟꯊꯣꯛ ꯄꯥꯟꯁꯤꯟ ꯆꯪꯈꯠ ꯑꯄ ꯁꯦꯝꯒꯠ ꯁꯥꯒꯠꯄꯒꯤ ꯃꯤꯁꯇ꯭ꯔꯤ ꯑꯃꯨꯛ ꯇꯣꯉꯥꯟꯅ ꯀꯧꯗꯣꯏꯅꯦꯕ ꯍꯥꯏꯗꯤ ꯁꯤꯟꯃꯤ ꯁꯤꯟꯃꯤ ꯑꯃꯨꯛ ꯇꯣꯉꯥꯟꯅ ꯀꯧꯗꯣꯏꯅꯦꯕ
ꯎꯝ
ꯑꯗꯨ
ꯍꯣꯏ ꯑꯇꯩ ꯃꯊꯛ ꯈꯟꯕꯥ ꯈꯣꯠꯄ ꯑꯗꯩꯗꯤ ꯁꯦꯝꯕꯗꯨꯗꯤ ꯌꯥꯝ ꯀꯟꯅ ꯆꯪꯉꯣꯏ ꯃꯦꯆꯤꯟꯗꯅꯤ ꯄꯩꯁꯥ ꯆꯪꯗꯣꯏꯁꯦ
ꯁꯦꯝꯕ ꯍꯥꯏꯁꯤ ꯆꯪꯗꯣꯏꯅꯤ ꯍꯥꯏꯗꯤ ꯒꯥꯔꯤꯗꯨ ꯑꯃꯈꯛꯇ ꯅꯠꯇꯦꯕ ꯆꯥꯝꯕꯝ ꯊꯝꯗꯣꯏꯁꯦ ꯒꯥꯔꯤ ꯑꯅꯤ ꯆꯥꯝꯕꯝ ꯊꯝꯃ ꯂꯥꯛꯀꯗꯣꯏꯅꯤ ꯃꯅꯨꯡꯗꯨꯗ ꯑꯗꯒꯤ ꯆꯥꯝꯕ ꯂꯣꯏꯔꯒ ꯊꯧꯗꯔꯛꯑꯒ ꯇꯩꯊꯣꯛꯐꯝ ꯊꯝꯗꯣꯏꯅꯤ ꯇꯩꯊꯣꯛꯄꯗꯨꯗ ꯇꯩꯊꯣꯛꯄ ꯂꯣꯏꯔꯒ ꯑꯩꯈꯣꯏꯒꯤ ꯒꯥꯔꯤꯗꯣ ꯐꯖꯅꯕ ꯂꯪꯈꯠꯅꯕ ꯌꯦꯡꯕꯗ ꯃꯥꯒꯤ ꯒꯥꯔꯤꯗꯨꯒꯤ ꯃꯁꯛ ꯃꯇꯧ ꯐꯖꯅꯍꯟꯅꯕꯅ ꯑꯩꯈꯣꯏ ꯀꯥꯞꯄ ꯑꯃꯨꯛ ꯊꯥꯗꯣꯏꯅꯦꯕ
ꯑ ꯑꯗꯣ ꯃꯤ ꯀꯌꯥꯝ ꯇꯧꯔꯗꯤ ꯌꯥꯅꯤ
ꯃꯤ ꯃꯔꯤꯃꯨꯛ ꯀꯨꯝꯕ ꯇꯧꯔꯗꯤ ꯌꯥꯅꯤ ꯃꯔꯤ ꯑꯃ ꯃꯉꯥ ꯑꯃ ꯇꯧꯔꯗꯤ ꯍꯥꯏꯗꯤ ꯒꯥꯔꯤ ꯆꯥꯝꯃꯩ ꯈꯨꯠꯁꯨ ꯈꯨꯠꯂꯥꯏ ꯑꯅꯤ ꯊꯝꯃꯛꯑꯅꯤ ꯀꯔꯤ ꯀꯥ ꯏꯁꯤꯡ ꯀꯥꯞꯊꯣꯛ ꯀꯥꯞꯁꯤꯟ ꯇꯧꯕꯒꯤ ꯂꯩꯌꯦ ꯑꯗꯨ ꯊꯕꯛꯇꯣ ꯃꯌꯥꯝ ꯄꯤꯕ ꯌꯥꯔꯦꯕ ꯑꯗꯒꯤ ꯍꯧꯖꯤꯛꯀꯤꯗꯨꯗ ꯑꯩꯈꯣꯏꯅ ꯗꯨꯀꯥꯟ ꯑꯃ ꯊꯝꯃꯒ ꯑꯩꯈꯣꯏꯒꯤ ꯆꯥ ꯗꯨꯀꯥꯟ ꯍꯥꯏꯇꯥꯔꯦ ꯆꯥ ꯀꯔꯤ ꯀꯔꯥ ꯑꯆꯥꯄꯣꯠ ꯑꯗꯨꯝꯕ ꯌꯣꯟꯕꯒꯤ ꯗꯨꯀꯥꯟ ꯑꯃ ꯍꯥꯞꯆꯜꯂꯁꯨ ꯌꯥꯏ ꯑꯗꯒꯤ ꯍꯌꯦꯡ ꯑꯩꯈꯣꯏꯅ ꯆꯥꯝꯗꯣꯔꯤꯕ ꯒꯥꯔꯤꯗꯨꯒꯤ ꯈꯨꯠꯁꯨ ꯈꯨꯠꯂꯥꯏꯗꯣ ꯑꯗꯨꯗꯨꯒꯤ ꯌꯥꯔꯛꯇ ꯈꯣꯠꯂꯛꯇꯕ ꯇꯧꯕꯒꯤ ꯁꯦꯝꯐꯝ ꯈꯨꯁꯨ ꯈꯨꯠꯂꯥꯏ ꯃꯆꯥ ꯃꯆꯥ ꯌꯣꯟꯕꯒꯤ ꯈꯨꯠꯂꯥꯏ ꯃꯆꯥ ꯃꯆꯥ ꯌꯣꯟꯕꯩ ꯗꯨꯀꯥꯟ ꯑꯃ ꯁꯦꯝꯕ ꯁꯥꯕꯒꯤ ꯑꯃ ꯍꯥꯞꯄꯁꯨ ꯌꯥꯏ
ꯑꯗꯨꯗ ꯍꯧꯖꯤꯛꯀꯤ ꯑꯩ ꯆꯥꯝꯕꯗ ꯃꯁꯛ ꯃꯇꯨ ꯊꯣꯡꯅꯕ ꯑꯩꯈꯣꯏꯅ ꯃꯅꯝ ꯅꯨꯡꯁꯤꯅꯕ ꯑꯗꯒꯤ ꯒꯥꯔꯤ ꯃꯁꯛ ꯊꯣꯡꯅꯕ ꯀꯥꯞ ꯀꯔꯤ ꯀꯔꯥ ꯑꯗꯨꯝꯕꯁꯨ ꯌꯣꯟꯕ ꯌꯥꯏ ꯒꯥꯔꯤ ꯆꯥꯔꯝꯕꯒꯤ ꯁꯝꯄꯨ ꯁꯥꯄꯣꯟ ꯌꯣꯟꯕ ꯌꯥꯏ
ꯃꯣꯏ ꯂꯝꯗꯣ ꯈꯔ ꯆꯥꯎꯅ ꯇꯧꯔꯗꯤ ꯃꯤꯁꯨ ꯆꯪꯕ ꯄꯥꯝꯅꯕꯗꯨ ꯍꯦꯜꯂꯤꯗꯅ
ꯑꯗꯒꯤ ꯑꯩꯈꯣꯏꯅ ꯈꯔ ꯂꯨꯅ ꯅꯥꯟꯅ ꯇꯧꯔꯒ ꯃꯤꯒꯤ ꯐꯃꯐꯝ ꯈꯣꯠ ꯐꯪ ꯉꯥꯏꯕ ꯃꯔꯝ ꯆꯥꯅ ꯄꯤ ꯇꯥꯔꯒꯗꯤ
ꯑꯝ
ꯀꯔꯕꯥꯔꯁꯦ ꯆꯥꯎꯅ ꯇꯧꯕ ꯌꯥꯔꯦꯕ
ꯂꯝꯁꯨ ꯄꯥꯛꯅ ꯂꯩꯕꯅꯤꯅ ꯌꯥꯗꯤ ꯌꯥꯏꯌꯦ ꯑꯗꯨ ꯇꯧꯁꯦ ꯄꯨꯟꯅ ꯀꯝꯄ꯭ꯂꯤꯠ ꯑꯣꯏꯕꯗ ꯂꯨꯄꯥ ꯀꯌꯥ ꯀꯌꯥꯃꯨꯛꯇꯤ ꯆꯪꯗꯣꯏ ꯃꯥꯜꯂꯤ
ꯃꯗꯨ ꯁꯪꯗꯣ ꯁꯥꯕꯅꯦ ꯃꯦꯆꯤꯟꯗꯣ ꯂꯩꯕꯅꯦ ꯑꯗ ꯄꯥꯏꯔꯗꯤ ꯌꯥꯗꯧꯕ ꯃꯥꯥꯜꯂꯦ ꯍꯥꯏꯗꯤ ꯍꯧꯖꯤꯛꯀꯤ ꯁꯪꯗꯣ ꯁꯥꯕ ꯀꯥꯟꯗ ꯅꯪ ꯃꯈꯥꯗꯣ ꯂꯣꯏꯅ ꯀꯩꯅꯣ ꯇꯧꯗꯣꯏꯅꯦꯕ ꯑꯁꯇꯔ ꯍꯩꯗꯣꯏꯅꯦꯕ ꯑꯇ ꯇꯧ ꯑꯗꯨꯅꯤ ꯂꯩꯕꯥꯛꯇ ꯇꯧꯕ ꯌꯥꯗꯦ ꯑꯁꯇꯔ ꯇꯧꯗꯣꯏꯅꯤ ꯅꯨꯡ ꯊꯥꯔꯛꯀꯅꯤ ꯅꯨꯡ ꯊꯥꯔꯛꯑꯒ ꯃꯊꯛꯇ ꯑꯁꯇꯔ ꯇꯧꯔꯛꯀꯗꯣꯏꯅꯤ ꯑꯀꯣꯏꯕꯗ ꯖꯤꯡꯒꯅ ꯂꯣꯏ ꯈꯥꯗꯣꯏꯅꯤ ꯍꯥꯏꯗꯤ ꯏꯁꯤꯡ ꯆꯣꯆꯥ ꯆꯣꯆꯥꯥ ꯇꯧꯕ ꯀꯥꯟꯗ ꯖꯤꯡꯒꯅ ꯏꯁꯤꯡꯗ ꯆꯦꯟꯊꯩꯗꯅ ꯑꯟꯑꯣꯗꯤꯕꯜ
ꯑꯝ
ꯑꯗꯨꯅ ꯖꯤꯡꯒꯅ ꯈꯥꯗꯣꯏꯅꯤ ꯑꯗꯨꯗꯒꯤ ꯖꯤꯡꯒꯗ ꯇꯧꯔꯀꯥꯟꯗ ꯎꯅ ꯇꯧꯕꯗꯨ ꯗꯤ ꯍꯌꯦꯡ ꯏꯁꯤꯡꯗ ꯆꯣꯠꯂꯀꯥꯟꯗ ꯅꯨꯡꯉꯥꯏꯔꯣꯏ ꯑꯗꯨꯅ ꯑꯩꯒꯤ ꯃꯈꯣꯡꯁꯤꯡꯗꯣ ꯂꯣꯏꯅ ꯌꯣꯠꯅ ꯑꯣꯏꯗꯣꯏꯅꯤ ꯈꯥꯕ ꯀꯨꯞꯄ ꯇꯧꯔꯛꯄꯗ ꯖꯤꯡ ꯇꯤꯟꯅ ꯂꯩꯕꯗ ꯄꯩꯁꯥ ꯑ ꯌꯧꯅ ꯆꯪꯉꯅꯦꯕ ꯑꯗꯣ
ꯑꯗꯨ ꯇꯧꯕ ꯌꯥꯗꯤ ꯌꯥꯕꯖꯥꯠꯅꯤ ꯑꯗꯨꯒꯤ ꯀꯔꯕꯥꯔꯁꯦ ꯑꯗꯩꯗꯤ ꯑꯃꯁꯨꯀꯣ ꯑꯩꯈꯣꯏꯒꯤ ꯃꯤꯅ ꯂꯝ ꯀꯣꯏꯕ ꯂꯥꯥꯛꯆꯔꯁꯨ ꯑꯗꯨꯝ ꯌꯥꯕꯒꯤ ꯃꯑꯣꯡꯗꯀꯣ ꯐꯥꯝꯒꯨꯝꯕ ꯑꯃ ꯇꯧꯔꯁꯨꯀꯣ
ꯑ ꯑꯩ ꯐꯥꯝ ꯅꯠꯇ꯭ꯔꯁꯨ ꯍꯧꯖꯤꯛꯀꯤ ꯄꯣꯠꯇꯨꯗꯒꯤ ꯑꯩꯈꯣꯏ ꯄꯨꯈ꯭ꯔꯤ ꯃꯅꯥꯛꯀꯅꯤꯗꯅ ꯇꯧꯗꯣꯔꯤ ꯀꯔꯕꯥꯔꯗꯣ
ꯎꯝ
ꯑꯗꯨ ꯇꯥꯔꯒꯗꯤ ꯑꯩꯈꯣꯏꯅ ꯄꯨꯈ꯭ꯔꯤ ꯃꯊꯛꯁꯤꯗ ꯑꯩꯈꯣꯏꯅ ꯅꯥꯁꯤꯛꯁꯦ ꯌꯥꯜꯂꯒ ꯅꯥꯁꯤꯛꯁꯦ ꯀꯛꯊꯠꯂꯒꯥ ꯖꯦꯁꯤꯕꯤ ꯇꯧꯔꯒ ꯑ ꯖꯦ ꯁꯤꯕꯤ ꯒꯥꯔꯤꯁꯦ ꯀꯧꯔꯒ ꯑꯩꯈꯣꯏꯅ ꯍꯧꯖꯤꯛꯀꯤ ꯎꯁꯤ ꯌꯨꯡꯁꯤꯜꯍꯜꯂꯦꯗꯅ ꯄꯨꯈ꯭ꯔꯤꯁꯤꯗ
ꯎꯝ
ꯑꯗꯨꯒ ꯑꯩꯈꯣꯏ ꯎꯕꯥꯛꯁꯤꯅ ꯍꯥꯔꯒ ꯄꯨꯈ꯭ꯔꯤꯗꯨꯗ ꯎ ꯊꯣꯡ ꯃꯆꯥ ꯃꯆꯥ ꯃꯆꯥ ꯀꯥꯞꯄꯒ ꯈꯥꯏꯗꯣꯛꯑꯒ ꯑꯩꯈꯣꯏꯒꯤ ꯖꯒꯥ ꯖꯒꯥ ꯃꯤ ꯑꯍꯨꯝ ꯃꯔꯤꯃ ꯐꯝꯕ ꯌꯥꯕꯒꯤ ꯉꯥꯏꯍꯥꯛꯇꯪ ꯃꯤ ꯑꯋꯥ ꯄꯣꯊꯥ ꯉꯥꯏꯕꯝ ꯁꯦꯝꯃꯁꯨ ꯌꯥꯏꯑꯕ ꯉꯥ ꯆꯥꯕ ꯌꯦꯡꯖꯔꯁꯨ ꯌꯥꯏꯗꯅ ꯉꯥ ꯈꯔ ꯊꯥꯗꯔꯒ
ꯎꯝ ꯌꯥꯏ ꯑꯗꯨꯁꯨ
ꯍꯥꯏꯗꯤ ꯑꯗꯨ ꯑꯀꯣꯏꯕꯗꯨꯗ ꯂꯩ ꯈꯔꯒ ꯊꯥꯖꯤꯜꯂ ꯂꯣꯏꯔꯦ ꯍꯩꯔꯥ
ꯎꯝ ꯀꯔꯕꯥꯁꯦ ꯑꯗꯨꯃꯥꯏꯅ ꯑꯃ ꯍꯧꯗꯣꯛꯄ ꯑꯃ ꯅꯥꯏꯅꯗꯅꯗꯤꯀꯣ
ꯑꯗꯨꯒꯤ ꯄꯣꯠꯇꯨ ꯆꯞ ꯆꯥꯅ ꯇꯧꯕ ꯌꯥꯔꯦ ꯀꯔ ꯀꯔꯕꯥꯔꯁꯦ ꯑꯃ ꯅꯠꯇ꯭ꯔ ꯑꯃ ꯇꯧꯒꯗꯕꯅꯦ ꯁꯨꯝ ꯀꯩꯅꯣ ꯇꯧꯔ ꯂꯩꯗꯣꯏ ꯁꯔꯨꯛꯄꯗꯤꯀꯣ
ꯎꯝ
ꯍꯧꯖꯤꯛ ꯁꯔꯀꯥꯔꯒꯤ ꯊꯕꯛ ꯁꯨꯝ ꯅꯨꯡꯉꯥꯏ ꯂꯩ ꯌꯥꯕ ꯄꯣ ꯅꯠꯇꯦ ꯐꯪꯗꯤ ꯐꯪꯉꯣꯏ ꯃꯦꯟ ꯇꯥꯕ ꯅꯠꯇꯦ
ꯀꯧꯗ꯭ꯔꯤꯁꯤꯅꯤꯅꯦ ꯊꯕꯛ ꯊꯕꯛꯄꯨ ꯀꯧꯗ꯭ꯔꯤꯁꯤꯅꯤꯅꯦ
ꯑꯗꯨꯅꯦ ꯑꯩꯈꯣꯏ ꯁꯔꯀꯥꯔꯒꯤ ꯊꯕꯛ ꯀꯧꯕ ꯁꯨꯝ ꯉꯥꯏꯔꯒ ꯂꯩꯕꯗꯤ ꯌꯥꯔꯔꯣꯏꯗꯅ ꯑꯗꯨꯅ ꯑꯩꯈꯣꯏꯅ ꯇꯧꯕ ꯌꯥꯕ ꯁꯤꯟꯐꯝ ꯀꯔꯤ ꯂꯩꯒꯦ ꯑꯗꯨ ꯄꯩꯁꯥ ꯄꯤꯛꯄ ꯆꯥꯎꯕ ꯊꯤꯗꯅꯀꯣ
ꯑꯗꯣ ꯀꯥꯡꯁꯨ ꯅꯛꯁꯨ ꯂꯩꯛꯑꯦ ꯀꯥꯡꯁꯦ ꯀꯃꯥꯏꯅ ꯇꯧꯁꯦꯕ
ꯀꯥꯡꯖꯦ ꯑꯁ ꯕꯥꯃꯣꯟ ꯀꯩꯅꯣ ꯇꯧꯕ ꯈꯔ ꯇꯤꯟꯅꯕ ꯂꯩꯔꯗꯤ ꯕꯥꯃꯣꯟꯗ ꯇꯧꯔꯒ ꯈꯦꯖꯤ ꯆꯥꯕ ꯆꯞ ꯀꯟꯅ ꯅꯨꯡꯉꯥꯏꯅꯤꯅꯦ ꯑꯗꯨ ꯆꯥꯔꯨ ꯊꯣꯛꯂꯛꯑꯒ
ꯑꯗꯥ ꯅꯟꯗꯥ ꯍꯣꯏꯒꯤꯗꯣ ꯇꯧ ꯍꯧꯑꯣꯏꯗꯖꯥꯠꯂꯥ
ꯑꯥ
ꯅꯟꯗꯥ ꯍꯣꯏꯗꯨ ꯆꯪꯉꯥ ꯆꯥꯁꯤꯜꯂꯥꯖꯤ ꯀꯩꯅꯣ
ꯑꯦ ꯇꯠ-ꯇꯠ ꯍꯣꯏꯅꯦ ꯃꯣꯏ ꯊꯣꯏꯕꯤꯍꯣꯏꯒꯤ ꯇꯧꯔꯝꯒꯅꯤꯅꯦ
ꯈꯟꯗꯅ ꯅꯨꯄꯤ ꯅꯨꯄꯥ ꯑꯃꯗꯣ ꯆꯪꯉ ꯆꯠꯁꯤꯜꯂꯨꯔꯦ
ꯑꯥ ꯊꯣꯏꯕꯤꯍꯣꯏ ꯇꯧꯔꯝꯒꯅꯤ ꯕꯣꯂꯦꯟꯗ꯭ꯔꯣꯍꯣꯏꯒꯤ
ꯅꯟꯗꯨꯗ ꯍꯥꯏꯔꯣ ꯅꯟꯗ ꯇꯜ ꯅꯟꯗꯗ ꯇꯜꯂꯒꯅ ꯃꯣꯏ ꯍꯧꯕꯗ ꯂꯧꯊꯣꯛꯑꯒ ꯃꯐꯝ ꯑꯩꯈꯣꯏꯒꯤ ꯆꯔꯥꯡ ꯄꯥꯠꯀꯤ ꯃꯐꯝꯗꯨꯗ ꯆꯠꯂꯥ ꯆꯥꯔꯨꯂꯥꯂꯣꯏꯔꯦ ꯀꯩꯗ꯭ꯔꯧꯔꯒꯦ
ꯑꯗꯨꯅꯦ
ꯆꯥꯔꯥꯡꯄꯥꯠꯀꯤꯗꯣ ꯈꯦꯆꯤ ꯇꯧꯍꯧꯗ꯭ꯔꯣ
ꯈꯪꯗꯦ ꯃꯣꯏ
ꯅꯣꯏ ꯉꯍꯥꯟ ꯆꯠꯂꯤꯗꯣ ꯈꯦꯆꯤ ꯇꯧꯗ꯭ꯔꯣ ꯍꯥꯏꯔꯒ
ꯑꯗꯨ ꯃꯣꯏꯒꯤꯗꯨ ꯇꯧꯕ꯭ꯔꯥ ꯇꯧꯗꯕ꯭ꯔꯥ ꯈꯪꯗꯦꯕ ꯑꯗꯨ ꯈꯦ ꯆꯥꯕ ꯂꯣꯏꯁꯤꯜꯂꯒ ꯀꯤꯍꯣꯝ ꯆꯥꯕ ꯆꯠꯂꯁꯤ ꯌꯥꯔꯦ ꯅꯠꯇ꯭ꯔꯥꯒ ꯍꯧꯖꯤꯛꯁꯤ ꯀꯤꯍꯣꯝꯒꯤ ꯀꯨꯝꯍꯩ ꯑꯃ ꯇꯧꯔꯤꯌꯦ
ꯌꯥꯏꯌꯦ ꯃꯤꯗꯤ ꯈꯔ ꯆꯤꯟꯗꯤ ꯆꯤꯜꯂꯅꯤ
ꯍꯥꯌꯦꯡꯗꯒꯤ ꯍꯧꯗꯣꯔꯤꯅꯦ
ꯑꯣ ꯃꯣꯏ ꯀꯤꯍꯣꯝ ꯃꯦꯂꯥꯗꯣ ꯍꯥꯌꯦꯡꯗꯩꯔꯣ
ꯑꯥ ꯇꯥꯔꯤꯛ ꯇꯔꯥꯗꯒꯤ ꯃꯊꯪ ꯊꯥꯒꯤ ꯇꯥꯔꯤꯛ ꯑꯅꯤ ꯐꯥꯎꯕ ꯅꯨꯃꯤꯠ ꯀꯨꯟꯒꯥ ꯍꯨꯝꯗꯣꯏꯅꯤ ꯇꯧꯅꯦꯅ ꯍꯥꯏꯕꯅꯦꯕ
ꯌꯥꯝ ꯁꯥꯡꯅꯕꯨ ꯇꯧꯅꯦ
ꯑꯥ ꯑꯗꯨ ꯀꯤꯍꯣꯝꯒꯤ ꯀꯨꯝꯍꯩꯗꯣ ꯑꯃꯨꯛ ꯌꯦꯡꯕ ꯑꯗꯨꯝ ꯆꯠ ꯌꯥꯔꯦ ꯈꯦꯆꯤꯗꯣ ꯆꯥꯕ ꯂꯣꯏꯁꯤꯜꯂꯒ ꯆꯍꯤ ꯃꯅꯨꯡꯗ ꯑꯃꯨꯛ-ꯑꯃꯨꯛ ꯈꯛꯇꯅꯤ ꯁꯤꯟꯗꯣꯏꯖꯦ ꯑꯗꯨꯝꯕ ꯀꯨꯝꯍꯩ ꯍꯔꯥꯎꯗꯣ ꯌꯦꯡꯕ ꯌꯥꯏꯅꯦ
ꯌꯥꯏ-ꯌꯥꯏ
ꯑꯣ ꯐꯥꯔꯦ-ꯐꯥꯔꯦ ꯑꯗꯨꯗꯤ ꯍꯣ-ꯍꯣ
ꯊꯝꯃꯦ-ꯊꯝꯃꯦ